ꯆꯔꯔꯕ꯭ꯔꯣ
ꯆꯥꯛ ꯆꯔ
ꯑꯩꯣꯏ ꯇꯔ ꯄꯨ꯭ꯔ ꯉꯁꯤꯗꯤ
ꯍꯁꯤ ꯇ꯭ꯔꯦ ꯐꯣꯟ ꯌꯦꯡꯉꯒ ꯂꯩꯌꯦ ꯅꯪꯗꯤ ꯆꯥꯛ ꯆꯥꯕ꯭ꯔꯣ
ꯇꯥꯔꯦ ꯋꯥꯏ ꯑꯩꯁꯨ
ꯀꯔꯤ ꯏꯟꯁꯥꯡ ꯆꯥꯔꯦ
ꯆ ꯆ ꯆ ꯆꯥꯏꯗ ꯁꯥꯁꯨ ꯆꯥꯏꯌꯦ ꯁꯤꯡꯖꯨ ꯀꯨꯝꯕꯁꯨ ꯆꯥꯏꯌ
ꯑꯩꯁꯨ ꯁꯥ ꯆꯥꯏꯌꯦ
ꯎꯝ ꯎꯝ ꯍꯣꯟꯗ ꯂꯩꯒꯣ
ꯍꯥ
ꯍꯣꯟꯗ ꯂꯩꯒꯣ
ꯑꯞꯁꯇꯦꯌꯔꯗ ꯂꯩꯌꯦ
ꯑꯣ ꯍꯣꯁꯇꯦꯜꯗꯒꯣ
ꯑꯥ
ꯎꯝ ꯎꯝ
ꯀꯔꯤ ꯀꯤ ꯇꯧꯕ꯭ꯔꯣ ꯑꯦꯛꯖꯝ ꯑꯦ ꯖꯝ ꯑꯦꯖꯝ ꯆꯂꯦ ꯉꯁꯤ
ꯑꯣ ꯀ꯭ꯂꯁ ꯆꯂꯦꯁꯨ
ꯎꯝ ꯅꯪ ꯀ꯭ꯂꯥꯁ ꯆ ꯆꯠ ꯄ꯭ꯔꯣ ꯉꯁꯤ
ꯍꯥ ꯍꯥ
ꯅꯪ ꯀ꯭ꯂꯥꯁ ꯆꯠ ꯅꯪ ꯉꯁꯤ ꯀ꯭ꯂꯥꯁ ꯆꯠꯄ꯭ꯔꯣ
ꯍꯣꯏ ꯀ꯭ꯂꯥꯁ ꯆꯂꯦ ꯑꯩꯁꯨ
ꯌꯨꯟ ꯍꯣꯂꯤ ꯗꯦ ꯂꯩ ꯂꯩꯇꯦ
ꯍꯣꯂꯤꯗꯦ ꯅꯦꯛꯁ ꯃꯟꯗ ꯐꯪꯒꯅꯤ
ꯑꯥ ꯀꯔꯤ ꯁꯦꯃꯤꯁꯇꯔꯅꯣ
ꯁꯦꯀꯦꯟ ꯏꯌꯥꯔ ꯂꯣꯏꯈ꯭ꯔꯦ ꯑꯗꯣ ꯐꯤꯞ ꯁꯤꯃꯤꯁꯇꯔ ꯄ ꯍꯧꯅꯤꯡꯉꯥꯏ ꯑꯦꯛꯁꯇ꯭ꯔꯥ ꯀ꯭ꯂꯥꯁ ꯆꯠꯍꯜꯂꯤ
ꯑꯆꯥ
ꯑꯟꯗꯤ ꯀꯔꯤ ꯇꯒ꯭ꯔꯥ ꯑꯗꯣ ꯑꯃꯨꯛ ꯂꯥꯛꯁ ꯆꯥꯠꯀꯅꯤꯅ
ꯀ꯭ꯂꯥꯁ ꯂꯩꯥꯏꯇꯦꯍꯦ ꯑꯩ ꯎꯝ ꯎꯝ ꯇ꯭ꯋꯦꯜꯚ ꯂꯣꯏꯔꯦ ꯑꯩ
ꯑꯣ
ꯑꯦꯃꯤꯁꯟꯕꯨ ꯉꯥꯏꯕꯅꯤ
ꯀꯗꯥꯏꯗ ꯑꯦꯠꯃꯤꯁꯟ ꯇꯧꯒꯦꯕ꯭ꯔꯣ
ꯊꯪꯒꯦ ꯏꯝꯐꯥꯜꯗ ꯂꯩꯒꯅꯤ
ꯏꯝꯐꯥꯜꯗꯔꯥ
ꯎꯝ ꯑꯦꯝꯗꯤ ꯥ ꯂꯒ
ꯑꯣ ꯍꯥꯏꯗꯤ ꯅꯪ ꯉꯍꯥꯟ ꯁꯣꯝꯗ ꯂꯥꯛꯀꯅꯤ ꯍꯥꯏꯅ ꯇꯥꯕ ꯀꯨꯝ
ꯑꯦꯝ ꯌꯨꯗ ꯑꯦꯗꯃꯤꯁꯟ ꯐꯪ꯭ꯔꯗꯤ ꯃꯔꯝꯗ ꯂꯥꯛꯀꯅꯤ ꯎꯝ
ꯎꯝ ꯑꯗꯨ ꯌꯥꯏ ꯌꯥꯕ ꯇꯧꯔꯒ ꯌꯥꯊ꯭ꯔꯗꯤ ꯂꯥꯛꯑꯣꯅ ꯁꯣꯝꯗꯁꯨꯗ ꯑꯗꯨ
ꯎꯝ ꯀ ꯇꯥꯎꯕꯣ
ꯑꯩꯗꯤ ꯑꯗꯨꯝ ꯐꯝꯅ ꯂꯩꯗ ꯆꯥꯎꯔꯒ
ꯒꯝꯁ ꯅꯅꯥꯕ ꯅꯪ
ꯒꯦꯝ ꯁꯤꯑꯣꯣꯁꯤ ꯈꯛꯇ ꯁꯅꯥꯏ
ꯎꯝ
ꯁꯁꯤ ꯁꯥꯟꯅꯕ꯭ꯔ ꯅꯪ
ꯁꯦꯌꯔꯁꯤꯁ ꯅꯗ ꯑꯦꯦꯝ ꯑꯦꯜꯁ ꯅ
ꯑꯝ
ꯊꯃꯦ ꯀꯗꯗꯤ
ꯑꯦꯗꯤ ꯄꯠ
ꯑꯁ
ꯗꯤ ꯍꯦꯔꯣ ꯑꯃꯅꯤ ꯅꯠꯇ꯭ꯔ ꯁꯅꯍꯦ
ꯑ ꯍꯥ ꯍꯥꯥ
ꯑꯦꯝ ꯑꯦꯜꯗꯤ ꯍꯦꯔꯣꯏ ꯍꯩꯕ
ꯑꯥ
ꯆꯧꯁꯤꯕꯨꯗꯤ ꯑꯗꯨꯝ ꯁꯉꯥꯏ
ꯁꯤ ꯑꯣ ꯁꯤꯗꯤ ꯑꯩꯗꯤ ꯀꯁꯨ ꯊꯪꯗꯦ
ꯎ ꯑꯦꯝ ꯑꯦꯜꯗꯤ ꯑꯂꯨꯀꯥꯔ ꯃꯌꯥ ꯂꯤꯂꯤꯌꯥ ꯂꯩꯂ
ꯎ ꯎꯝ
ꯑ ꯕꯥꯜꯃꯣꯟꯒꯨꯝꯕ ꯕꯗꯥꯝꯒꯨꯝꯕ ꯑꯗꯨꯝ ꯀꯦꯔꯣ ꯑꯔꯤꯔꯤꯕ ꯑꯗꯨꯝ ꯈꯔꯗꯤ ꯍꯦꯛ ꯏꯟꯇꯔꯦꯁꯦ ꯀꯌꯥ ꯆꯪꯗꯦꯗ ꯏꯃꯦꯜꯕꯨꯗꯤ
ꯎꯝ ꯆꯕ ꯃꯕꯅꯦꯃꯦꯁ
ꯍꯣꯏ ꯃꯔ ꯑꯩꯈꯣꯏꯒ ꯄꯂꯗꯤ ꯅꯅꯨꯡꯉꯥꯏ ꯎꯝ ꯑꯜꯂꯣ ꯀꯠꯀꯗ ꯁ ꯅꯒꯁꯅꯁꯦ
ꯑꯜꯂꯣ ꯀꯥꯁꯨꯄ
ꯐꯦꯕꯋꯥꯔꯤ ꯇꯝꯕꯅꯤꯅ ꯑꯗꯨꯅ
ꯑꯩꯒꯤ ꯃꯦꯆꯁ ꯃꯦꯆ ꯍꯔꯣ ꯌꯁ ꯇ
ꯎꯝ ꯎꯝ ꯃꯤꯆꯀꯨꯝꯕ ꯃꯥꯁꯃꯦꯟꯒꯨꯝꯕ ꯇꯦꯡꯒꯨꯝꯕꯗꯣ ꯄꯥꯏꯕꯈꯔꯁꯨ ꯇꯜꯂꯤꯗ
ꯁꯨꯠ ꯕꯣꯔꯔꯤꯡ ꯑꯣꯏꯒꯅꯤ ꯌꯦ ꯍꯥꯏꯗꯤ ꯐꯥꯏꯇꯔ ꯐꯥꯏꯇꯔ ꯄꯥꯏꯕ ꯍꯩꯇꯦ
ꯈꯔ ꯂꯩꯀꯝꯗ ꯗꯥꯃꯦꯁꯤ ꯍꯥꯕꯗꯨ ꯁꯅꯥꯎ ꯅꯨꯡꯉꯥꯏ ꯑꯗꯨꯒꯨꯝꯕꯩ ꯔꯨꯄ ꯑꯗꯨꯝ ꯄꯥꯏꯅꯤꯡꯏ ꯑꯩꯗꯤ
ꯅꯪ ꯀꯔꯤ ꯀꯔꯤ ꯀꯣꯔꯁꯔꯣ ꯀꯔꯤ ꯃꯦꯖꯔꯔꯣ
ꯑ ꯑꯁꯤ ꯀꯣꯂꯦꯖ ꯇꯔꯥ
ꯎꯝ
ꯑꯩꯁꯨ ꯕꯤꯍꯗꯕꯨꯏ ꯄꯥꯏꯅꯤꯡ
ꯑꯆꯥꯥ ꯀ꯭ꯂꯥꯁ ꯇꯦꯟ ꯀ꯭ꯂꯥꯁ ꯀ꯭ꯂꯥꯁ ꯏꯂꯚꯦꯟ ꯇꯨꯋꯦꯜꯕ ꯀ꯭ꯂꯥꯁ ꯇꯦꯟꯗꯤ ꯀꯗꯥꯏꯗ ꯇꯝꯕ꯭ꯔꯣ
ꯀ꯭ꯂꯥꯁ ꯇꯦꯟ ꯐꯥꯎꯗꯝ ꯁꯤꯅꯄꯇꯤꯗ ꯇꯝꯃꯦ ꯑꯗꯣ ꯑꯦꯂꯚꯦꯟ ꯁꯤ ꯗꯦꯕꯤ ꯁ꯭ꯀꯨꯜꯗ ꯗꯤꯚꯤ ꯑꯦꯁ ꯗꯀꯣ
ꯎꯝ
ꯑꯗꯣ ꯑꯦꯂꯚꯦꯟ ꯇꯨꯌꯦꯞꯇꯤ ꯃꯣꯔꯥꯝꯗ ꯑꯃꯨꯛ ꯀꯥꯈ꯭ꯔꯦ ꯑꯗꯣ ꯑꯦꯂꯚꯦꯟ ꯇꯨꯋꯦꯜꯇꯨ ꯃꯔꯥꯝꯗ ꯂꯣꯏꯔꯦ ꯑꯗꯨꯝ ꯀꯣꯂꯦꯖꯁꯨ ꯃꯔꯥꯝꯗ ꯑꯗꯨꯝ ꯀꯥꯈ꯭ꯔꯦ
ꯃꯔꯥꯝꯒꯤ ꯀꯣꯂꯦꯖ ꯇ꯭ꯔꯤꯛ ꯇꯧꯕ꯭ꯔꯣ ꯍ꯭ꯔꯦ ꯏꯁꯇꯥꯜ ꯒꯗꯨ
ꯀꯣꯂꯦꯖꯇ ꯏꯁꯇ꯭ꯔꯤꯛ ꯑꯣꯏꯗꯦꯗ
ꯐꯣꯟ
ꯐꯣꯟ ꯐꯣꯟꯗꯤ ꯏꯁꯇ꯭ꯔꯤ ꯇꯧꯋꯦ
ꯍꯥ
ꯐꯣꯟ ꯕꯨꯗꯤ ꯏꯁꯇ꯭ꯔꯤ ꯇꯧꯋꯦ
ꯑꯥ
ꯐꯣꯟꯗꯤ ꯑꯃ ꯐꯈ꯭ꯔꯕꯗꯤ ꯁꯤꯃꯤꯁꯇꯔ ꯑꯃ ꯂꯣꯏꯗ꯭ꯔꯤ ꯐꯥꯎꯗꯤ ꯐꯪꯉꯔꯣꯏ
ꯇꯣ ꯍꯤꯌꯥꯔ ꯏꯁꯇꯥꯏꯜ ꯀꯨꯝꯃꯕꯗꯤ ꯌꯥꯝ ꯏꯁꯇ꯭ꯔꯤꯠ ꯑꯣꯏꯗꯦꯗ ꯑꯗꯨꯗ ꯑꯇꯦꯟꯗꯦꯁ ꯑꯇꯦꯟꯗꯦꯁꯇꯨ ꯏꯁꯇ꯭ꯔꯤꯠ ꯑꯣꯏꯌꯦ
ꯍꯥꯏ
ꯑꯗꯨ ꯅꯪ ꯀꯔꯤ ꯄꯥꯏꯒꯦꯅ ꯈꯟꯕ꯭ꯔꯣ ꯀꯣꯂꯦꯁꯇꯗꯤ
ꯑꯩꯒꯤ ꯈꯟꯗꯦ ꯑꯩꯁꯨ ꯄꯣꯂꯤꯇꯀꯦꯜ ꯁꯥꯏꯟꯁ ꯂꯧ ꯂꯧꯒꯅꯤ
ꯑꯣ
ꯍꯣꯏ ꯖꯣꯒ꯭ꯔꯥꯐꯤꯁ ꯂꯧꯒꯅꯤ
ꯑꯦꯂꯚꯦꯟ ꯇꯨꯌꯦꯞꯇꯁꯨ ꯀꯔꯤ ꯈꯟꯕ꯭ꯔ ꯑꯗꯨꯘꯤ ꯑꯦꯂꯚꯦꯟ ꯇꯨꯌꯦꯞ ꯇꯗꯤ ꯀꯔꯤ ꯏꯁꯇꯤꯝ ꯄꯥꯏꯕ꯭ꯔ ꯅꯪ
ꯑꯦꯁꯅꯦ
ꯎ
ꯏꯀꯅꯣꯃꯤꯛꯁ ꯍꯤꯁꯇ꯭ꯔꯤ ꯏꯪꯂꯤꯁ ꯁꯣꯁꯤꯑꯣꯂꯣꯖꯤ
ꯎꯝ ꯎꯝ
ꯎꯝ
ꯆꯥꯛ ꯆꯥꯔꯦ ꯑꯕꯀꯣ
ꯆꯥꯛ ꯆꯥꯔꯦ ꯌꯥꯝꯅ ꯆꯥꯈ꯭ꯔꯦ
ꯎꯝ ꯎꯝ ꯃꯌꯥꯝ ꯂꯩꯕ꯭ꯔꯥ
ꯑꯥ ꯏꯆꯦ ꯂꯩꯌꯦ ꯏꯃꯥꯗꯤ ꯂꯩꯇꯦ
ꯑ ꯀꯥꯏ ꯆꯀ꯭ꯔꯕꯔ ꯃꯗꯤ
ꯏꯟꯐꯥꯜꯗ
ꯉꯁꯤ ꯍꯂꯛ ꯉꯁꯤ ꯍꯜꯂꯛꯇꯦ
ꯍꯜꯂꯛꯅꯔꯣꯏ ꯍꯥ
ꯉꯁꯤ ꯍꯜꯂꯔꯣꯏꯔꯥ
ꯎꯝ
ꯎꯝ ꯅꯄꯗꯤ
ꯍꯥ
ꯃꯄꯥꯁꯨ ꯆꯠꯈ꯭ꯔꯕ꯭ꯔꯥ
ꯑꯩꯒꯤ ꯏꯄꯥ ꯏꯐꯥꯜꯗ ꯆꯠꯀꯦ
ꯎꯝ ꯅ ꯃꯥꯁꯨ ꯆꯠꯈ꯭ꯔꯦ
ꯅꯪ ꯏꯃꯥꯗꯤ ꯈꯪꯗꯦ ꯂꯥꯛꯀꯅꯤ ꯍꯧꯖꯤꯛ
ꯎꯝ ꯃꯤꯃ ꯀꯥꯏ ꯑꯅꯥ ꯑꯅꯥꯍꯇ ꯑꯇ ꯅꯒ
ꯍꯥ
ꯑꯅꯥꯕꯗꯤ ꯌꯥꯎꯗꯦꯅꯀꯣ ꯅꯨꯡꯉꯥꯏꯅ ꯂꯩꯅꯀꯣ ꯃꯤ ꯃꯔ
ꯑꯥ ꯅꯨꯡꯉꯥꯏꯔꯦ ꯅꯨꯡꯉꯥꯏ ꯅꯨꯡꯉꯥꯏꯔꯒ ꯂꯩꯌꯦ
ꯎꯝ ꯅꯣꯏꯒꯤ ꯔꯤꯜꯁꯁꯨ ꯌꯥꯝ ꯐꯖꯔꯦ
ꯍꯥ
ꯅꯣꯏꯒꯤ ꯅꯣꯏꯒꯤ ꯔꯤꯜꯁꯁꯤ ꯌꯥꯝ ꯐꯖꯩꯕ
ꯑꯥ ꯇꯧꯅꯤꯡꯗꯦ ꯍꯥꯏꯕꯅꯦ ꯑꯗꯣ
ꯐꯔꯦ ꯅꯆꯦꯅ ꯌꯥꯝ ꯐꯨꯅ ꯇꯧ ꯂꯩ ꯑꯅ ꯑꯗꯨꯃꯥꯏꯅ
ꯎꯝ
ꯌꯥꯝ ꯐꯖꯩ
ꯑꯥ ꯐꯔꯦ ꯑꯗꯨꯗꯤ ꯍꯣꯔꯦꯟ ꯇꯧꯔꯛꯀꯦ ꯃꯪ ꯐꯔꯣ ꯃꯪ ꯐꯔꯣ
ꯑ ꯍꯣ ꯍꯣꯏ ꯆ ꯃꯪ ꯐꯔꯁꯤꯀꯣ
ꯎꯝ
ꯅꯪ ꯊꯝꯃꯣ